ꯑꯣ
ꯍꯜꯂꯣ
ꯇꯥꯕ꯭ꯔꯣ
ꯇꯥꯏꯌꯦ
ꯕ꯭ꯔꯗꯔ ꯁꯝꯊꯣꯟꯗꯤ ꯀꯔꯤ ꯇꯧꯔ ꯂꯩꯕ꯭ꯔꯣ
ꯃꯥꯁꯨ ꯋꯥꯔꯤ ꯁꯥꯔꯒ ꯂꯩꯌꯦꯅꯦ
ꯀꯅꯥꯕꯨ ꯋꯥꯔꯤ ꯁꯥꯕ
ꯑꯗꯨ ꯑꯁꯤꯗ
ꯑꯥ ꯑꯁ ꯇꯕ ꯌꯥꯝ ꯆꯤꯜꯂꯦꯀꯣ
ꯑꯗꯨꯅꯦꯍꯦ ꯌꯥꯝ ꯅꯣꯛꯁꯨ ꯅꯣꯛꯅꯤꯡꯕꯅꯦꯍꯦ
ꯅꯣꯅꯨꯁꯨ ꯅꯣꯅꯤꯡꯉꯦ ꯍꯣꯏ
ꯎꯝ ꯑꯗꯨꯅꯦ ꯍꯧꯖꯤꯛꯀꯟꯗꯤ ꯍꯥꯏꯗꯤ ꯃꯤ ꯃꯌꯥꯝ ꯇꯧꯅꯌꯦꯕꯀꯣ ꯑꯁꯤꯒꯤꯗꯣ
ꯎꯝ ꯑꯗꯨ ꯑꯗꯨꯝ ꯕꯣꯔꯤꯡ ꯆꯨꯕꯗꯗꯤ ꯌꯥꯝ ꯅꯨꯡꯉꯥꯏꯕꯗꯤ ꯅꯨꯡꯉꯥꯏꯌꯦ
ꯍꯣꯏꯗ ꯋꯥꯔꯤ ꯁꯥꯕꯥ ꯈꯛꯇꯕꯨꯀꯣ
ꯎꯝ
ꯋꯥꯅꯤ ꯂꯩꯇꯗ
ꯍꯣꯏ ꯑꯌꯥ ꯅꯪꯗꯤ ꯀꯔꯤ ꯂꯥꯏꯔꯤꯛ ꯄꯥꯒꯦ ꯍꯥꯏꯅ ꯈꯜꯂꯤꯕ
ꯑꯩꯗꯣ ꯂꯩꯔꯤꯁꯨ ꯀꯩꯝꯇ ꯂꯧꯗ꯭ꯔꯤꯕꯀꯣ ꯑꯩꯈꯣꯏꯒꯤ ꯁꯃꯤ ꯑꯩꯒꯤ ꯂꯩꯔꯤꯗꯣ ꯌꯥꯝꯕꯅꯦꯕ ꯏꯪꯂꯤꯁꯀꯤ ꯑꯦꯂꯚꯦꯟ ꯕꯨꯛꯁꯇ ꯍꯥꯏꯅ ꯑꯣꯏꯕꯅꯦꯕ
ꯑꯥ
ꯑꯗꯨ ꯂꯧꯗ꯭ꯔꯤ ꯐꯣꯟ ꯐꯣꯟꯗꯒꯤ ꯑꯗꯨꯝ ꯂꯤꯇꯔꯦꯆꯔ ꯒꯨꯝꯕꯗꯤ ꯑꯗꯨꯝ ꯐꯣꯟꯗꯒꯤ ꯇꯥꯕ ꯑꯗꯨ ꯈꯛꯇꯅꯤꯗ ꯑꯩꯁꯨ
ꯑꯥ ꯑꯁ ꯑꯣꯏꯔꯝꯅꯦ ꯍꯣꯏ
ꯌꯥꯝꯕꯅꯦ ꯕꯨꯛꯇꯛꯇꯣ ꯎꯁ
ꯅꯪꯒꯤ ꯃꯦꯟꯦ ꯁꯞꯖꯦꯗꯤ ꯀꯥꯏꯩꯅꯣ
ꯑꯗꯨ ꯑꯗꯨ ꯏꯪꯂꯤꯁ ꯅꯤ
ꯅꯪ ꯏꯪꯂꯤꯁ ꯄꯥꯏꯔ ꯀꯩꯗꯧꯒꯦ ꯍꯥꯏꯅ ꯈꯜꯂꯤꯅꯣ
ꯏꯪꯂꯤꯁ ꯍꯥꯏꯔꯗꯤ ꯂꯣꯏꯅ ꯃꯥꯔ ꯌꯥꯏ ꯀꯩꯅꯣ
ꯏꯪꯂꯤꯁ ꯍꯥꯏꯕꯗꯤ ꯏꯪꯂꯤꯁꯁꯦ ꯑꯩꯈꯣꯏꯅ ꯍꯣꯏ ꯌꯥꯝ ꯂꯥꯏꯌꯦ ꯍꯥꯏꯕꯗꯤ ꯅꯠꯇꯦ ꯑꯗꯨꯕꯨ ꯎꯝ ꯑꯗꯨꯝ ꯑꯩꯈꯣꯏꯅ ꯈꯔ ꯇꯧꯕ ꯉꯝꯒꯅꯤꯔꯥ ꯍꯥꯏꯕ ꯈꯟꯕꯒꯨꯝꯕ ꯑꯗꯨꯝ ꯂꯩꯌꯦꯕꯀꯣ
ꯑꯥ
ꯑꯗꯨꯕꯨ ꯏꯪꯂꯤꯁ ꯂꯣ ꯌꯥꯝ ꯂꯨꯑꯦꯅ ꯍꯥꯏꯌꯦꯕ ꯑꯩꯈꯣꯏꯒꯤ ꯇꯤꯆꯔꯈꯣꯏꯅ
ꯑꯥ
ꯏꯪꯂꯤꯁꯇꯣ ꯌꯥꯝ ꯂꯨꯕꯅꯦ ꯍꯥꯏꯕꯗꯤ ꯂꯧꯕ ꯉꯝ ꯑꯗꯨꯒ ꯃꯤꯁꯨ ꯌꯥꯝ ꯂꯩꯔꯥꯛꯇꯣꯏꯅꯦꯀꯣ ꯁ ꯁ ꯆꯦꯟꯖ ꯇꯧꯅꯤꯡꯕ ꯑꯗꯨꯃꯁꯨ ꯌꯥꯝ ꯂꯥꯛꯇꯣꯏꯅꯦ ꯌꯥꯝꯅ ꯍꯥꯏꯌꯦꯕ ꯇꯤꯆꯔꯈꯣꯏꯗꯣ
ꯑꯥ
ꯑꯇꯣꯞꯄ ꯁꯤꯁꯤꯕꯨ ꯀꯝꯄꯤꯌꯔ ꯇꯧꯕ ꯌꯥꯔꯣꯏ ꯏꯪꯂꯤꯁꯁꯦ ꯌꯥꯝ ꯂꯨꯑꯦ ꯑꯦꯛꯖꯥꯝꯒꯨꯝꯕꯁꯨ ꯌꯥꯝ ꯂꯨꯑꯦꯅ ꯍꯥꯏꯌꯦꯕꯀꯣ ꯍꯥꯏꯗꯤ ꯏꯪꯂꯤꯁꯁꯦ ꯑꯩꯈꯣꯏꯅ ꯌꯥꯝ ꯐꯖꯅ ꯌꯦꯠꯇ꯭ꯔꯗꯤ ꯑꯦꯛꯖꯥꯝꯗꯁꯨ ꯃꯥꯛ ꯗꯣꯞ ꯄꯤꯔꯣꯏꯕ ꯈꯪꯕ꯭ꯔꯥ ꯈꯔ ꯈꯔꯥ ꯈꯛꯇ ꯄꯤꯗꯣꯏꯅꯦꯕꯀꯣ ꯃꯣꯏꯗꯣ ꯑꯩꯈꯣꯏ ꯁꯕꯖꯦꯛ ꯃꯥꯔꯛꯁ ꯏꯁꯀꯣꯔ ꯇꯧꯕꯗꯣ ꯂꯨꯕꯅꯦꯕꯀꯣ ꯏꯪꯂꯤꯁꯁꯦ ꯑꯗꯨ ꯑꯗꯨꯃꯥꯏ ꯑꯣꯏꯌꯦꯅ ꯇꯤꯆꯔꯈꯣꯏꯗ ꯌꯥꯝ ꯍꯥꯏꯌꯦꯅꯦ
ꯑꯗꯨ ꯅꯪꯗꯤ ꯅꯪꯒꯤ ꯐ꯭ꯌꯨꯆꯔꯗ ꯀꯩ ꯇꯧꯒꯦ ꯍꯥꯏꯅ ꯈꯜꯂꯤꯕ
ꯎꯗ ꯇꯝꯇ ꯈꯪꯗꯍ
ꯅꯪꯗꯤ ꯂꫭꯋꯦꯔꯒꯨꯝꯕ ꯄꯥꯝꯗꯦ
ꯍꯥꯥ
ꯂꫭꯋꯦꯔ ꯂꫭꯋꯔꯒꯨꯝꯕ ꯂꫭꯋꯦꯔꯒꯨꯝꯕ ꯇꯧꯅꯤꯡꯗꯦ
ꯇꯧꯅꯤꯡꯗꯦ ꯍꯥꯏꯕꯗꯨ ꯅꯇꯦ ꯑꯗꯨ ꯑꯗꯨꯒꯨꯝꯕꯗꯤ ꯇꯧꯅꯤꯡꯉꯦ ꯍꯥꯏꯅ ꯏꯁꯥꯗ ꯂꯩꯇꯦꯕꯀꯣ
ꯑꯥ
ꯑꯗꯨ ꯗꯤꯐꯦꯟꯁ ꯗꯤ ꯄꯥꯝꯃꯦꯕ
ꯑꯥ
ꯏꯁꯥꯅ ꯄꯥꯝꯃꯦ ꯍꯥꯏꯕ ꯇꯥꯔꯦ ꯏꯪꯂꯤꯁ ꯏꯪꯂꯤꯁꯀꯨꯝ ꯏꯪꯂꯤꯁ ꯍꯥꯏꯔꯗꯤ ꯍꯥꯏꯗꯤ ꯑꯦꯖꯝ ꯀ꯭ꯔꯤ ꯀ꯭ꯔꯤ ꯋꯌꯔꯁꯨ ꯑꯗꯨꯝ ꯊꯥꯕꯗꯣ ꯌꯥꯒꯅꯤꯗ
ꯎꯝ
ꯑꯦꯝ ꯇꯤ ꯑꯦꯁ ꯀꯨꯝꯕꯁꯨ ꯑꯗꯨꯝ ꯌꯥꯏ ꯍꯥꯏꯋꯦꯕꯀꯣ ꯑꯦꯝ ꯇꯤ ꯑꯦꯁ ꯒꯤ ꯑꯗꯨꯒꯨꯝꯕꯁꯨ ꯐꯌꯦ ꯇꯧꯅꯤꯡꯉꯦ ꯑꯩꯈꯣꯏꯅ ꯇꯧꯕ ꯉꯝꯔꯣꯏꯗꯕ ꯋꯥꯅꯦꯗ
ꯎꯝ ꯍꯣꯏꯗ
ꯑꯗꯨꯒꯨꯝꯕ ꯑꯦꯛꯖꯥꯝꯒꯨꯝꯕꯁꯨ ꯊꯥꯅꯤꯡꯉꯦ ꯑꯩꯈꯣꯏꯅ ꯍꯥꯏꯔꯗꯤ ꯀꯩꯅꯣ ꯏꯪꯂꯤꯁꯗꯤ ꯏꯁꯀꯣꯄ ꯂꯩꯕꯅꯤ ꯍꯦ
ꯑꯗꯨ ꯅꯪꯁꯨ ꯀꯩꯅꯣꯃ ꯅꯪꯒꯤ ꯕ꯭ꯔꯗꯔ ꯑꯅꯤꯒꯤ ꯅꯪꯒꯤ ꯗꯗꯥ ꯑꯅꯤꯒꯤ ꯂꯥꯏꯔꯤꯛꯀꯨꯝꯕ ꯄꯥꯏꯔꯒ ꯃꯔꯛ ꯃꯔꯛꯇꯗꯤ ꯑꯗꯨꯝ ꯍꯥꯡꯉꯣ
ꯍꯣꯏ ꯍꯣꯏꯗ ꯍꯪꯒꯅꯤꯗ
ꯅꯪ ꯀꯔꯤ ꯇꯧꯔ ꯂꯩꯕ꯭ꯔꯣ
ꯊꯝꯔ ꯂ ꯂꯩꯦ ꯌꯥꯦ
ꯅꯪ ꯀꯔꯤ ꯄꯣꯠ ꯄꯥꯏꯔ ꯂꯩꯕ꯭ꯔꯥ ꯍꯧꯖꯤꯛ
ꯀꯩꯁꯨ ꯄꯥꯏꯗꯦꯗ
ꯀꯔꯤꯔꯥ ꯃꯥꯗꯤ ꯄꯥꯏꯔ ꯂꯩꯗꯧꯕ ꯃꯥꯥꯟꯗꯦꯗ
ꯍꯥ
ꯍꯧꯖꯤꯛꯗꯤ ꯀꯔꯤꯁꯨ ꯇꯥꯗ꯭ꯔꯦ ꯉꯁꯥꯏꯗꯤ ꯈꯔ ꯅꯪ ꯑꯃ ꯇꯧꯔ ꯂꯩꯕꯒꯨꯝ ꯇꯕꯀꯣ
ꯑꯣ
ꯑ ꯁꯤꯁꯤꯕꯨꯗꯤ ꯋꯥꯔꯤ ꯁꯥꯕ꯭ꯔꯥ ꯀꯃꯥꯏꯅ ꯇꯧꯕ꯭ꯔꯣ
ꯃꯥꯕꯨꯗꯤ ꯁꯥꯗꯦ ꯅꯍꯥꯟꯗꯤ ꯁꯥꯗꯦ
ꯑꯁ ꯃꯥꯒꯤ ꯊꯕꯛꯁꯨ ꯌꯥꯝꯅ ꯒ꯭ꯌꯥꯟ ꯇꯥꯗ꯭ꯔꯦꯀꯣ
ꯃꯣꯏꯒꯤꯗꯣ ꯑꯗꯨꯅꯦ
ꯅꯣꯏꯁꯤꯒꯤ ꯃꯈꯣꯟꯁꯦ ꯈꯔ ꯈꯔ ꯇꯥꯏꯀꯣ
ꯍꯣꯏ ꯍꯣꯏ ꯑꯩ ꯃꯄꯥꯟꯗ ꯊꯣꯛꯀꯦ ꯑꯗꯨꯗꯤ ꯑ ꯋꯥ ꯌꯥꯝ ꯉꯥꯡꯅꯤꯡꯕꯅꯦ ꯃꯣꯏꯗꯣ
ꯍ
ꯌꯥꯗꯅꯦ
ꯑꯥ
ꯃꯣꯏꯒꯤ ꯚꯣꯏꯁꯁꯨ ꯌꯥꯝ ꯆꯥꯎꯧꯕꯅꯦꯕꯀꯣ
ꯑꯥ
ꯃꯤꯒꯤ ꯈꯟꯕꯤꯗꯕꯅꯦꯕ
ꯎꯝ ꯃꯣꯏꯁꯨ ꯃꯤꯒꯤꯗꯃꯛꯁꯨ ꯈꯔ ꯈꯟ ꯇꯧꯅꯤꯍꯦ ꯅꯠꯇ꯭ꯔꯣ
ꯑꯗꯨꯅꯦ ꯀꯩ ꯀꯔꯤ ꯏꯟꯁꯥꯡ ꯆꯥꯕꯅꯣ ꯍꯧꯖꯤꯛꯀꯅꯤ
ꯑꯩꯈꯣꯏ ꯉꯁꯤꯗꯣ
ꯑꯧ
ꯗꯥꯜ ꯆꯥꯏꯌꯦ ꯑꯗꯨꯒ ꯕꯣꯇꯜꯒꯥꯔꯗ ꯈꯝꯕ꯭ꯔꯣ
ꯀꯔꯤ
ꯀꯨꯟꯗ꯭ꯔꯨꯝ
ꯑꯣ ꯈꯪꯉꯦ
ꯑꯗꯨꯒ ꯑꯂꯨ ꯍꯥꯞꯂꯒ ꯐ꯭ꯔꯥꯏ ꯇꯧꯔ ꯆꯥꯏꯑ ꯑꯗꯨ ꯃꯤꯅ ꯃꯦꯡꯒꯣꯁꯦ ꯃꯦꯡꯒꯣꯒ ꯆꯥꯛ ꯍꯥꯞꯔꯒ ꯆꯥꯕꯁꯦ ꯍꯥꯎꯋꯦ ꯍꯥꯏꯅ ꯍꯥꯏꯌꯦꯕꯀꯣ
ꯑꯥꯎ
ꯑꯗꯨ ꯉꯁꯤꯗꯤ ꯆꯥꯕ ꯌꯦꯡꯒꯦ ꯍꯥꯏꯅ ꯆꯥꯕꯅꯤꯗ ꯑꯩꯁꯨ ꯑꯁꯤ ꯌꯥꯝ ꯍꯥꯎꯈ꯭ꯔꯖꯥꯠꯅꯦꯀꯣ
ꯑꯣ
ꯍꯥꯎꯈ꯭ꯔꯦ ꯌꯥꯝ ꯍꯥꯎꯈ꯭ꯔꯖꯥꯠꯅꯦ
ꯁꯣꯅꯤꯡꯗꯦꯗ ꯑꯗꯨꯒꯒꯨꯝꯕ
ꯅꯪꯁꯨ ꯅꯣꯡꯃꯗꯤ ꯂꯩꯔꯥ ꯆꯥꯋꯣ
ꯑꯩꯗꯤ ꯆꯥꯕ ꯉꯝꯔꯣꯏ ꯑꯅꯣ ꯀꯨꯝꯗꯤ
ꯑꯗꯨ ꯃꯦꯡꯒꯣꯗꯣ ꯑꯗꯨ ꯂꯝꯗ ꯊꯥꯔꯇꯤ ꯐꯣꯔꯇꯤ ꯍꯥꯏꯌꯦꯅꯦ ꯀꯦ ꯖꯤ ꯑꯃꯗ
ꯅꯍꯥꯟ ꯑꯩꯅ ꯑꯦꯠꯃꯤꯁꯟ ꯇꯧꯕ ꯅꯨꯡꯃꯤꯔꯛꯑ ꯑꯗꯨ ꯅꯨꯃꯤꯠ ꯅꯠꯇꯦ ꯏꯟꯗꯛꯁꯟ ꯄ꯭ꯔꯣꯒ꯭ꯔꯥꯝ ꯂꯥꯛꯄ ꯃꯇꯝꯗ ꯑꯩ ꯀꯦꯖꯤ ꯑꯃ ꯂꯧꯔꯛꯄꯅꯦꯕꯀꯣ ꯑꯗꯨ ꯅꯨꯃꯤꯠꯇꯗꯤ ꯐꯤꯐꯇꯤ ꯄꯤꯌꯦ
ꯑꯁ ꯌꯥꯏꯍꯦ ꯑꯗꯨꯗꯤ ꯍꯣꯡꯉꯤꯅ
ꯎꯝ ꯍꯋꯏ ꯃꯣꯏꯒꯤ ꯃꯦꯡꯒꯣꯗꯣ
ꯑꯥ
ꯒ꯭ꯔꯤꯟ ꯑꯣꯏꯕꯅꯦꯕꯀꯣ ꯃꯄꯥꯟꯗꯨꯗꯤ ꯑꯗꯨꯕꯨ ꯃꯅꯨꯡꯗꯗꯤ ꯌꯦꯂꯣ ꯑꯣꯏꯔꯒ ꯌꯥꯝ ꯍꯥꯎꯕꯅꯦꯕ
ꯑꯗꯨ ꯑꯗꯨ ꯑꯃ ꯂꯩꯔꯥ ꯆꯧ
ꯅ ꯌꯥꯝꯑꯃꯦ ꯏꯝꯐꯥꯜꯗ
ꯑ
ꯕꯨꯕꯤꯄꯨꯔꯥꯎ ꯀꯅꯨ ꯈꯪꯗꯦ
ꯎꯝ ꯑꯩꯈꯣꯏ ꯂꯝꯗꯗꯤ ꯋꯥꯟ ꯑꯩꯠꯇꯤ ꯋꯥꯟ ꯑꯩꯠꯇꯤ ꯑꯩꯠꯇꯤ ꯔꯨꯄꯤꯁ ꯄꯤꯌꯦꯕꯀꯣ ꯑꯩꯠꯇꯤ ꯔꯨꯄꯤꯁ ꯎꯝ ꯑꯗꯨ ꯉꯁꯤ ꯂꯩꯕ ꯑꯗꯣ ꯆꯥꯔꯦ ꯌꯥꯝ ꯍꯥꯎꯋꯦ
ꯑꯣ
ꯎ ꯍꯩ ꯍꯩ ꯌꯥꯝ ꯆꯥꯅꯤꯡꯉꯦꯗ ꯑꯩꯁꯨ ꯍꯛꯆꯥꯡꯗꯣ ꯐꯥꯏꯌꯦꯕꯀꯣ ꯒ꯭ꯔꯦꯞꯁꯀꯨꯝꯕ ꯑꯦꯄꯣꯜꯗꯤ ꯍꯥꯎꯗꯦ
ꯒ꯭ꯔꯦꯞꯁꯇꯤꯀꯣ ꯌꯥꯝꯅ ꯀꯦꯃꯤꯀꯦꯜꯒꯨꯝꯕ ꯍꯥꯞ ꯕ꯭ꯔꯥ ꯍꯥꯏꯅ ꯑꯩꯗꯤ ꯈꯜꯂꯦ
ꯎꯝ ꯑꯗꯨꯃꯥꯏꯅ ꯑꯣꯏꯕꯨꯗꯤ ꯑꯣꯏꯌꯦꯦ
ꯑꯗꯣ ꯑꯦꯄꯜ ꯃꯦꯡꯒꯣꯒꯨꯝꯕꯗꯤ ꯁꯤꯖꯟꯅꯜ ꯐꯨ ꯐ꯭ꯔꯨꯠ ꯑꯣꯏꯕꯅꯤꯅ ꯈꯔ ꯐꯕ꯭ꯔꯥ ꯍꯥꯏꯅ ꯑꯩꯗꯤ ꯈꯜꯂꯤꯕ
ꯑꯁ ꯑꯦꯄꯜꯗꯤ ꯍꯎꯗꯦꯗ
ꯃꯦꯡꯒꯣꯒꯨꯝꯕ ꯒ꯭ꯔꯦꯞꯁꯀꯨꯝꯕꯗꯤ ꯑꯗꯨꯝ ꯁꯤꯖꯟꯅꯜ ꯐ꯭ꯔꯨꯠ ꯍꯥꯏꯅ ꯃꯤꯆꯥꯥꯟ ꯅꯥꯏꯅ
ꯏꯝꯐꯥꯜꯗꯗꯤ
ꯑꯗꯨꯒꯨꯝꯕ ꯒ꯭ꯔꯤꯟꯒꯨꯝꯕ ꯂꯩꯔ ꯆꯥꯎ ꯑꯗꯨꯒꯨꯝꯕ ꯐꯕꯅꯦ
ꯍꯣꯏ ꯏꯝꯐꯥꯜꯗꯗꯤ
ꯗꯤꯁꯤꯌꯥꯔꯤ ꯈ꯭ꯔꯤꯁꯃꯥꯁ ꯑꯣ ꯅꯠꯇꯦ ꯈ꯭ꯔꯤꯁꯃꯥꯁ ꯄ꯭ꯔꯣꯒ꯭ꯔꯥꯝꯗꯣ ꯁꯦ ꯁꯦꯝꯃꯈꯕ꯭ꯔꯥ ꯀꯣ꯫
ꯁꯦꯝꯈꯤꯔꯣꯏꯍꯦ ꯀꯩꯅꯣ꯫ ꯎꯝ ꯑꯒꯁ ꯁꯦꯞꯇꯦꯝꯕꯔ ꯑ ꯑꯗꯨꯋꯩꯗ ꯁꯦꯝꯒꯗꯧꯕ ꯃꯥꯜꯂꯦ꯫
ꯎꯝ꯫
ꯗꯤꯁ ꯌꯦꯔꯗꯤ ꯈ꯭ꯔꯤꯁꯃꯥꯁꯀꯨꯝꯕꯁꯨ ꯐꯖꯅ ꯇꯧꯒꯗꯧꯕ ꯫
ꯏꯔꯥꯡꯁꯨ ꯂꯩꯕꯤꯒꯤ ꯃꯤꯗꯣ ꯌꯥꯝ ꯂꯥꯛꯔꯣꯏꯕꯀꯣ꯫
ꯑꯗꯨꯒꯨꯝꯕ ꯍꯥꯏꯒꯅꯣ ꯍꯥꯏꯕꯅꯤꯀꯣ꯫
ꯍꯥ꯫
ꯑꯗꯨꯒꯨꯝꯕ ꯍꯥꯏꯒꯅꯨ ꯍꯥꯏꯕꯅꯦꯕ꯫
ꯑꫭ꯫
ꯑꯩꯗꯤ ꯑꯃꯔꯛꯇꯦꯀꯣ
ꯎꯝ꯫
ꯑꯩꯈꯣꯏꯒꯤ ꯒ꯭ꯔꯥꯟꯐꯥꯗꯔꯕꯨꯗꯣ
ꯑꯧ꯫
ꯑꯩꯒꯤ ꯃꯪꯗꯒꯤ ꯎꯕ ꯋꯥꯅꯤꯗ꯫
ꯑꯩꯁꯨ ꯌꯥꯝ ꯎꯑꯦ ꯍꯧꯖꯤꯛꯀꯥꯟꯗꯣ꯫
ꯅꯪ ꯀꯃꯥꯏ ꯎꯕ꯭ꯔꯣ꯫
ꯀꯩꯅꯣ ꯎꯝ ꯅ ꯅꯍꯥꯟ ꯑꯥꯏ ꯑꯩꯈꯣꯏ ꯑꯁꯤꯗ ꯂꯥꯛꯇ꯭ꯔꯤꯉꯩꯗꯀꯣ
ꯑꯥ꯫
ꯑꯁꯤꯗ ꯂꯥꯛꯇ꯭ꯔꯤꯉꯩꯗꯁꯨ ꯎꯋꯦ ꯑꯗꯨꯒ ꯉꯔꯥꯡꯔ ꯍꯥꯏꯅꯁꯨ ꯑꯃꯨꯛ ꯎꯋꯦꯕ꯫
ꯑꯣ ꯀꯃꯥꯏꯅ ꯎꯕ꯭ꯔꯣ꯫
ꯅꯍꯥꯟ ꯑꯩꯒꯤ ꯃꯥꯡꯗ ꯁꯨꯃꯥꯏꯅ ꯇꯧꯕꯋꯥꯅꯦ ꯑꯦꯟ ꯎꯝ ꯃꯩꯖꯅꯥꯒ ꯍꯨꯏꯁꯤꯗꯤꯟꯗꯣ ꯁꯤꯈ꯭ꯔꯕ꯫
ꯑꯥ꯫
ꯑꯗꯨꯒꯥ
ꯏꯃꯥ ꯈꯣꯏꯗꯣ ꯆꯥꯛ ꯌꯦꯟꯁꯥꯡ ꯊꯣꯡꯔꯒ ꯁꯥ ꯀꯨꯝꯕꯁꯨ ꯌꯥꯝ ꯊꯣꯡꯔꯒ ꯑꯩꯈꯣꯏꯒꯤ ꯒ꯭ꯔꯥꯟꯐꯥꯗꯔꯁꯨ ꯑꯗꯨꯝ ꯆꯥꯔꯒ ꯑꯗꯨꯃꯥꯏꯅ ꯂꯩꯕ ꯋꯥꯅꯤꯗ꯫
ꯑꯥ꯫
ꯑꯗꯨ ꯑꯩꯒꯤ ꯃꯪꯗ ꯅꯍꯥꯟ ꯎꯏꯁꯤꯗꯤꯟꯕꯨꯗꯣ꯫
ꯑꯥ꯫
ꯕꯤꯜꯗꯤꯡꯒꯤ ꯇꯦꯔꯦꯁ ꯀꯨꯝꯕꯗ ꯃꯥꯒꯤ ꯐ꯭ꯔꯦꯟꯅ ꯀꯩꯅꯣꯃꯥ ꯁꯤ ꯁꯤꯅꯕ ꯇꯧꯕ ꯋꯥꯅꯤꯗ ꯑꯩꯒꯤ ꯃꯪꯗꯥ꯫
ꯑꯣ꯫
ꯇꯧꯕꯤꯕ ꯑꯗꯨꯒ ꯁꯤꯈ꯭ꯔꯕ ꯋꯥꯅꯦ꯫
ꯑꯣ꯫
ꯑꯗꯨ ꯑꯗꯨꯒꯤ ꯉꯁꯤꯁꯨ ꯏꯃꯥꯟꯅ ꯍꯥꯏꯌꯦ ꯃꯣꯏ ꯒꯤ ꯎ ꯁ꯭ꯇꯗꯤ ꯇꯣꯔꯗꯣ ꯆꯠꯂꯔꯣꯏꯅ ꯍꯥꯏꯌꯦꯕꯀꯣ꯫
ꯑꯥ꯫
ꯍꯥꯏꯗꯤ ꯆꯠꯂꯗꯤ ꯑꯗꯨꯀꯨꯝꯕ ꯊꯣꯛꯀꯦꯔꯥ ꯍꯥꯏꯅꯁꯨ ꯈꯟꯕꯅꯦꯕ ꯑꯩ ꯑꯩꯗꯤ꯫ ꯑꯗꯨ ꯆꯠꯂꯔꯣꯏ ꯍꯥꯏꯌꯦ ꯍꯣꯏ ꯑꯩꯁꯨ ꯍꯧꯖꯤꯛꯀꯥꯟ ꯍꯟꯗꯥꯛꯇꯣ ꯎ ꯋꯥ ꯑꯩꯈꯣꯏ ꯒ꯭ꯔꯦꯟꯐꯥꯗꯔꯗꯣ
ꯑꯥꯎ ꯍꯣꯏ ꯑꯩꯁꯨ ꯍꯅ